ꯑꯧ
ꯊꯦꯡꯉꯦꯍꯦ
ꯑꯣ ꯑꯩ ꯊꯦꯡꯗꯦꯍꯦ ꯌꯥꯝ ꯅꯤꯡꯁꯤꯡꯕ ꯌꯥꯝ ꯃꯤꯁ ꯇꯧꯕ ꯑꯣꯏꯔꯝꯒꯅꯤꯍꯦ ꯅꯪꯁꯦ ꯑꯩꯕꯨ ꯅꯨꯡꯁꯤꯃꯟꯕꯒꯤꯀꯣ ꯏꯃꯥꯟꯅꯕꯤꯁꯦ
ꯅꯨꯡꯁꯤꯗꯗꯤ ꯅꯨꯡꯁꯤꯕꯅ ꯊꯜꯂꯦ
ꯑꯗꯨꯅꯦ ꯑꯩꯁꯨ ꯅꯨꯡꯁꯤꯅ ꯅꯣꯏꯕꯨ ꯃꯤꯁ ꯇꯧꯕꯗꯣ ꯃꯤꯁ ꯇꯧꯕꯗꯣ ꯅꯤꯡꯁꯤꯡꯕꯗꯣ ꯅꯤꯡꯁꯤꯡꯕꯗꯣ
ꯑꯩꯈꯣꯏꯗ ꯀꯣꯏꯔꯛꯑꯣ ꯍꯥꯏꯔꯁꯤꯁꯨ ꯁꯨꯛꯌꯥ ꯌꯥꯗꯦ ꯑꯩ ꯑꯩ ꯅꯦꯛꯁ ꯋꯤꯛ ꯉꯔ ꯈꯨꯟꯗ ꯂꯥꯛꯔꯀꯥꯟꯗ ꯅꯦꯛꯁ ꯋꯤꯛꯔ ꯅꯦꯛꯁ ꯋꯤꯛ ꯑꯣꯏꯒꯗꯧ ꯃꯥꯜꯂꯦ ꯑꯩ
ꯑꯁꯦꯡꯕ ꯂꯥꯛꯀꯅꯤꯀꯣ
ꯂꯥꯔꯗꯤ ꯂꯥꯔꯗꯤ ꯍꯥꯏꯔꯛ ꯀꯦ
ꯑꯣ ꯆꯄꯣꯜꯒꯨꯝꯕꯁꯨ ꯄꯨꯔꯛꯑꯣꯅ ꯑꯗꯨꯗꯤ
ꯑꯗꯥꯏꯗꯒꯤ ꯑꯆꯥꯄꯣꯠꯅꯣꯗ ꯄꯩꯁꯥ ꯑꯃꯁꯨ ꯂꯩꯇꯦ
ꯃꯥꯗꯤ ꯂꯩꯔꯝꯕꯅꯤꯅ ꯀꯔꯤ ꯂꯨꯄꯥ ꯑꯃ ꯐꯥꯎ ꯂꯩꯇ꯭ꯔꯕꯣ
ꯆꯥꯃꯤꯟꯅꯁꯦ ꯂꯥꯞꯁꯨ ꯂꯥꯞꯇꯕ
ꯑꯣ ꯆꯠꯃꯤꯟꯅꯁꯦ ꯂꯥꯛꯀꯅꯤ ꯍꯣꯏ ꯅꯨꯡꯁꯤꯌꯦ ꯍꯩꯅꯧꯁꯨ ꯃꯨꯟꯕ ꯍꯧꯔꯦ ꯍꯧꯖꯤꯛꯀꯥꯟꯁꯦ
ꯃꯨꯟꯈ꯭ꯔꯦ
ꯑꯩ ꯑꯃ ꯈꯨꯜꯂꯦ ꯍꯣꯏ ꯉꯁꯥꯏꯗꯣ ꯎ ꯉꯁꯥꯏ ꯑꯃ ꯈꯣꯜꯂꯒ ꯀꯩꯅꯅꯧꯗꯅꯦ ꯃꯦꯟꯦꯟ ꯔꯣꯗꯇ ꯀꯣ ꯑꯩꯈꯣꯏ ꯑꯩꯈꯣꯏ ꯑꯩꯈꯣꯏ ꯈꯨꯟꯒꯤ ꯃꯦꯟ ꯔꯣꯗꯠꯇꯣ ꯑꯗꯨꯗ ꯑꯃ ꯂꯩꯅ
ꯎꯝ
ꯑꯗꯨꯗꯒꯤ ꯈꯨꯟꯕ ꯑꯃ ꯎꯕꯒꯤ ꯌꯥꯝ ꯆꯥꯎꯕꯗꯣ ꯑꯁꯤꯗ ꯄꯨꯔꯛꯑꯒ ꯆꯥꯗꯦ ꯍꯣꯏ
ꯑꯦ
ꯇꯤꯟ ꯆꯥ ꯆꯇꯤ ꯍꯔꯥꯎꯅꯤ
ꯎꯝ ꯍꯋꯦ
ꯀꯩꯅꯣ ꯏꯃꯥꯟꯕꯤ ꯑꯃ ꯂꯤꯇꯈꯣꯏꯗꯤ ꯅꯣꯏꯗꯤ ꯄꯥꯎ ꯐꯥꯎꯅꯗꯕ꯭ꯔꯥ ꯑꯃꯁꯨ
ꯃꯥ ꯄꯥꯎ ꯑꯝꯇ ꯐꯥꯎꯅꯗ꯭ꯔꯦ ꯍꯣꯏ ꯍꯣꯔꯦꯟ ꯐꯥꯎꯅꯁꯤꯔ ꯈꯪꯗꯦꯗ ꯍꯌꯦꯡꯒ ꯍꯣꯔꯦꯟꯗ ꯐꯥꯎꯅꯁꯤꯔꯦ ꯃꯥꯗꯤꯀꯣ ꯑꯗꯨꯝ ꯃꯥꯗꯤ ꯕꯤꯖꯤ ꯑꯣꯏꯕꯅ ꯊꯕꯛ ꯂꯩꯕꯅꯤꯅꯀꯣ ꯇꯧꯔꯛꯑꯁꯨ ꯑꯩ ꯁꯨꯃꯥꯏꯅ ꯇꯧꯔꯒ ꯂꯩꯌꯦ ꯂꯩꯌꯦ ꯍꯥꯏꯕꯒꯤ ꯑꯣ ꯍꯣ ꯑꯗꯨꯗꯤ ꯐꯔꯦ ꯍꯥꯏꯔꯒ ꯑꯗꯨꯨ ꯊꯝꯈ꯭ꯔꯦ ꯑꯩꯁꯨ ꯃꯤ ꯃꯆꯥꯗꯤꯀꯣ ꯊꯕꯛ ꯂꯩꯕꯅꯤꯅ ꯑꯩꯈꯣꯏ ꯊꯕꯛ ꯂꯩꯗꯕꯁꯤꯡꯅ ꯀꯣꯜ ꯇꯧꯕ
ꯍ ꯍ
ꯃꯣꯏꯗꯤ ꯃꯣꯏꯗꯤ ꯊꯕ ꯐꯪꯕꯅꯤꯅ
ꯍꯣꯏꯁꯨ ꯄꯥꯏ ꯀꯩꯅꯣ ꯌꯥꯝ ꯇꯧꯗꯦꯗꯣ ꯅꯍ ꯑꯗꯨ ꯇꯧꯕꯅꯦ ꯑꯗꯨ ꯃꯥ ꯄꯥꯏꯈꯠꯇꯦ ꯑꯗꯨꯒ ꯃꯣꯔꯅꯤꯡꯗꯔꯣ ꯑꯩꯣꯏꯅ ꯋꯥꯆꯞꯇ ꯃꯦꯁꯦꯁ ꯊꯥꯔꯛꯑꯦ
ꯑꯣ ꯀꯩꯊꯥꯔꯛꯄ꯭ꯔꯥ ꯃꯥꯗꯣ ꯅꯨꯡꯉꯥꯏꯔꯝꯅꯤꯀꯣ ꯃꯥ ꯅꯥꯗꯤ ꯅꯥꯗꯦꯀꯣ ꯃꯥꯗꯣ
ꯅꯗ ꯑꯗꯨꯝ ꯅꯨꯡꯉꯔ ꯂꯩꯔ ꯎꯅꯤꯗ
ꯎꯝ ꯅꯥꯏ ꯂꯩꯥꯏꯔꯗꯤ ꯐꯔꯦ
ꯃꯥꯗꯤ ꯈꯨꯟꯗ ꯃꯔꯥ ꯃꯔꯥ ꯂꯥꯛꯕꯅꯤ ꯅꯪꯁꯨ ꯎꯗꯕ꯭ꯔꯥ
ꯎꯗ ꯍꯦ ꯃꯥꯕꯨ ꯂꯥꯛꯄ꯭ꯔꯅꯦ ꯎꯝ ꯑꯩꯈꯣꯏ ꯑꯩꯈꯣꯏ ꯑꯩꯈꯣꯏ ꯌꯨꯝꯁꯨ ꯃꯣꯏ ꯌꯨꯝ ꯀꯥꯟꯗ ꯅꯠꯇꯕꯒꯤ
ꯆꯆ ꯆꯔꯆ ꯆꯠꯄꯅꯦ ꯑꯁꯤ ꯃꯗ꯭ꯔꯁ ꯗꯦ ꯅꯨꯃꯤꯠꯇ ꯂꯥꯛꯄꯅꯤ ꯃꯗꯨ
ꯑꯗꯨ ꯑꯗꯨ ꯅꯨꯃꯤꯠꯇꯣ ꯑꯩꯁꯨ ꯆꯔꯁꯇ ꯆꯠꯂꯦ ꯑꯗꯨ ꯑꯣꯏꯔꯁꯨ ꯃꯥ ꯃꯥꯗꯨ ꯎꯗꯦ
ꯑꯣ
ꯃꯥꯕꯨ ꯎꯗꯦ ꯃꯣꯏ ꯂꯩꯁꯥꯕꯤꯁꯤꯡꯗꯣ ꯂꯩꯁꯥꯕꯤꯁꯤꯡꯗꯣ ꯐ꯭ꯔꯟꯗ ꯐꯝꯕ ꯃꯥꯜꯂꯦ
ꯎꯝ
ꯑꯣ ꯑꯩꯗꯤ ꯎꯗ꯭ꯔꯦ ꯃꯤ ꯌꯥꯝ ꯌꯥꯝꯕꯅꯤꯅꯀꯣ
ꯑꯣ ꯍꯧꯖꯤꯛꯀꯥꯟꯗꯤ ꯄ꯭ꯔꯣꯒ꯭ꯔꯥꯝ ꯑꯃꯁꯨ ꯂꯩꯔꯝꯃꯣꯏ ꯆ꯭ꯔꯆꯀꯤ
ꯍꯣꯏ ꯂꯩꯇꯦ ꯍꯧꯖꯤꯛꯄꯨꯗꯤ ꯈꯔ ꯂꯩꯔꯒ ꯂꯩꯒꯦꯔꯥ ꯈꯟꯗꯦ
ꯏꯁꯩꯒꯨꯝꯕ ꯇꯝꯕ
ꯏꯁꯩꯒꯨꯝꯕ ꯇꯝꯕ ꯂꯩ ꯕꯤ ꯕꯤ ꯑꯦꯁ ꯀꯨꯝꯕꯗꯤ ꯂꯩꯌꯦ ꯗꯦꯠ ꯅꯥꯏꯟꯇꯤꯟ ꯑꯦ ꯗꯦꯠ ꯅꯥꯏꯟꯇꯤꯟꯗꯔ ꯑꯦ ꯗꯦꯠ ꯅꯥꯏꯟꯗꯔꯥ ꯀꯥꯎꯔꯦ ꯑꯩꯁꯨ ꯗꯦꯠꯇꯣ ꯕꯤꯚꯦꯁ ꯑꯉꯥꯡꯁꯤꯡꯒꯤ ꯚꯤꯚꯦꯁ ꯀꯨꯝꯕꯗꯤ ꯂꯩꯌꯦ ꯅꯨꯡꯉꯥꯏꯅꯤ ꯑꯗꯣ ꯆꯠꯃꯤꯟꯅꯁꯦ ꯑꯗꯨꯗꯨꯗ ꯂꯥꯛꯑꯣ
ꯅꯪꯒꯤ ꯅꯅꯥꯎꯅ ꯅꯪꯒꯤ ꯅꯪꯒꯤ ꯅꯨꯄꯥꯒꯤ ꯅꯅꯥꯎ ꯅꯨꯄꯥ ꯃꯥꯒꯤ ꯃꯅꯥꯎ ꯅꯨꯄꯥꯗꯣ ꯀꯥꯏꯗ ꯂꯩꯕ꯭ꯔꯣꯖꯤ ꯀꯥꯟ
ꯑꯁꯤ ꯌꯨꯝꯗ ꯂꯩꯌꯦ
ꯑꯗꯨꯝ ꯂꯩꯕ꯭ꯔꯣ
ꯑꯦꯛꯖꯥꯝ ꯊꯥꯕ ꯂꯣꯏꯔꯦ ꯍꯣꯏ ꯒ꯭ꯔꯦꯖꯨꯦꯁꯟ ꯑꯃꯨꯛ ꯍꯧꯔꯅꯤ ꯃꯥꯁꯨ
ꯀꯥꯏ ꯇꯝꯗꯔ ꯑꯃꯗꯤꯌꯦ
ꯈꯪꯗꯦ ꯃꯥꯗꯤ ꯗꯤ ꯑꯦꯝꯒꯨꯝꯕꯗ ꯇꯝꯅꯤꯡꯕꯨ ꯃꯥꯜꯂꯦ ꯑꯦꯝ ꯌꯨꯒꯨꯝꯕꯗ
ꯑꯣ
ꯈꯪꯗꯦ ꯀꯥꯏꯗ ꯇꯝꯒꯦꯔꯥ ꯀꯔꯝꯕꯅ ꯐꯕ꯭ꯔꯥꯅ ꯑꯩꯉꯣꯟꯗ ꯍꯪꯂꯛꯏ ꯑꯩꯅ ꯈꯪꯒꯦꯗ ꯑꯦꯝ ꯌꯨꯁꯨ ꯐꯩ
ꯖꯤꯕꯅꯤ
ꯑꯦꯠꯃꯤꯁꯟ ꯍꯧꯗꯕ ꯃꯥꯜꯂꯦ ꯈꯪꯗꯦ ꯃꯣꯏ ꯄꯥꯎ ꯐꯥꯎꯅꯕ꯭ꯔꯥ ꯐꯥꯎꯅꯗꯕ꯭ꯔꯥꯁꯨ ꯈꯪꯍꯧꯗꯦ ꯑꯩ ꯍꯪꯍꯧꯗꯦ ꯑꯗꯨ ꯗꯤ ꯑꯦꯝ ꯑꯦꯝ ꯌꯨꯁꯨ ꯂꯩꯅ ꯒ꯭ꯔꯦꯖꯨꯦꯁꯟꯒꯤꯀꯣ
ꯑꯣ ꯑꯁꯤ ꯀꯩꯅꯣ ꯅꯍꯥꯟ ꯑꯩꯈꯣꯏ ꯇꯝꯗꯣ ꯑꯗꯨꯗꯨꯗꯤ ꯑꯗꯨꯗ ꯍ ꯍꯧꯕꯔꯣ ꯈꯪꯗꯦ ꯃꯣꯏꯗꯣ
ꯑꯣ ꯆꯠꯊꯣꯛ ꯆꯠꯁꯤꯟ ꯇꯧꯕꯅꯣ ꯌꯥꯝ ꯋꯥꯕꯒꯤꯀꯣ ꯍꯧꯖꯤꯛꯀꯥꯟꯗꯤ
ꯑꯣ ꯎꯄꯥꯏ ꯂꯩꯇ꯭ꯔꯦ
ꯐꯣꯏꯠꯇ꯭ꯔꯦ ꯑꯩꯈꯣꯏ ꯍꯧꯖꯤꯛ ꯑꯁ ꯍꯥꯏ ꯁ꯭ꯀꯨꯜꯒꯨꯝꯕ ꯗꯔꯀꯥꯔꯗꯤ ꯅꯨꯡꯉꯥꯏꯔꯝꯅꯤꯀꯣ ꯑꯩꯈꯣꯏꯗꯣ
ꯍꯥꯏ ꯁ꯭ꯀꯨꯜ ꯃꯇꯝꯗ ꯍꯟꯖꯥꯡ ꯍꯥꯎꯕꯁꯨꯁꯨ ꯐꯝ ꯐꯪꯗꯦ ꯑꯗꯨꯕꯨ ꯌꯥꯝ ꯅꯨꯡꯉꯥꯏꯌꯦ ꯏꯕꯥꯅꯤꯔꯥ ꯏꯕꯥꯅꯤ ꯅꯠꯇꯦ ꯏꯕꯥꯅꯤꯔꯥ ꯀꯩꯅꯣ ꯌꯦꯔꯨꯝꯒꯤ ꯍꯤꯟꯖꯥꯡ ꯆꯥꯕ ꯃꯇꯝꯗ ꯑꯥꯔ ꯀꯣꯏ ꯂꯥꯛꯄꯗꯣ
ꯑ ꯑꯗꯣ ꯀꯕꯗꯨꯣ ꯨꯗꯣ ꯑꯩ ꯑꯩ ꯈꯪꯉꯦ ꯉꯁꯤ ꯅꯨꯃꯤ ꯑꯗꯨ ꯅꯨꯃꯤꯠꯇꯣ ꯑꯁꯦꯡ ꯋꯥ ꯑꯁꯦꯡ ꯋꯥ ꯌꯥꯝ ꯀꯤꯕ ꯅꯨꯃꯤꯠꯅꯦ ꯑꯗꯨ ꯑꯗꯨꯒꯨꯝꯕ ꯅꯨꯃꯤꯠꯇꯣ ꯅꯤꯡꯁꯤꯡꯉꯦ ꯍꯧꯖꯤꯛꯐꯥꯎ
ꯍꯤꯡꯆꯥ ꯈꯔ
ꯑꯩ ꯍꯟꯖꯥꯡꯕꯨꯗꯤ ꯀꯥꯎꯈ꯭ꯔꯦ ꯅꯪ ꯑ
ꯍꯔꯣꯖꯎꯗꯕ
ꯅꯪ ꯀꯣꯛꯁꯦ ꯌꯥꯝ ꯐꯩꯅꯦ ꯍꯧꯖꯤꯛ
ꯑꯗꯨꯒ ꯑꯁꯤ ꯀꯩꯅꯣꯗꯣ ꯌꯊꯣꯡꯗꯣ ꯂꯣꯟꯕꯒꯤ ꯍꯥꯡꯕ ꯌꯥꯗꯕꯒꯤ
ꯑꯩꯗꯤ ꯀꯤꯌꯦ ꯅꯪꯗꯤ ꯀꯤꯗꯕ꯭ꯔꯣ ꯑꯗꯨ ꯅꯨꯃꯤꯠꯇꯣ
ꯀꯤꯕꯒꯤ ꯆꯥꯛꯈ ꯆꯥꯕ ꯉꯝꯗ꯭ꯔꯦ ꯃꯡ ꯀꯌꯥ ꯇꯧꯕꯗꯣ ꯌꯥꯝ ꯀꯟꯅ ꯄꯥꯏꯅꯦ
ꯍꯣꯏ
ꯀꯩꯅꯣ ꯍꯧꯖꯤꯛ ꯑꯗꯨꯒꯤ ꯃꯇꯝꯗ ꯏꯕꯥꯅꯤ ꯈꯔꯗ ꯂꯩꯕꯗꯣ ꯀꯔꯤ ꯇꯧꯕ ꯑꯣꯏꯔꯣꯀꯣ
ꯏꯕꯥꯅꯤ ꯈꯛꯇ ꯅꯠꯇꯦ ꯑꯗ ꯂꯟꯖꯦꯟꯁꯨ ꯌꯥꯎꯕꯅꯤꯍꯦ ꯑꯗꯨ ꯃꯇꯝꯗꯗꯤ
ꯑꯗꯨ ꯆꯥꯛ ꯆꯥꯕ ꯃꯇꯝꯅ ꯂꯦꯟꯖꯦꯟ ꯌꯥꯎꯕ꯭ꯔꯅꯦ
ꯑꯦ ꯌꯥꯎꯋꯦ ꯅꯪ ꯀꯥꯎꯕ꯭ꯔꯅꯦ ꯅꯪ ꯀꯥꯎ ꯏꯟꯁꯥꯡꯗꯣ ꯀꯥꯎꯗꯕ ꯅꯪ
ꯀꯖ ꯌꯦꯔꯨꯝ ꯆꯥꯕꯏꯀꯣ
ꯎ
ꯑꯗꯨ ꯃꯇꯝ ꯍꯥꯏ ꯁ꯭ꯀꯨꯜ ꯀꯥꯕ ꯃꯇꯝꯗ ꯍꯟꯖꯥꯡ ꯍꯥꯎꯕꯣꯠꯁꯨ ꯆꯥꯒꯦ ꯍꯥꯏꯔꯁꯨ ꯅꯤꯡꯁꯨ ꯅꯤꯡꯁꯤꯡꯂꯛꯇꯦꯀꯣ
ꯑꯣ ꯅꯤꯡꯁꯤꯡ ꯅꯤꯡꯅꯤꯁꯤꯡꯤꯡ ꯏꯗꯦ ꯄꯪꯆꯥꯥ ꯆꯥꯕ ꯍꯣ ꯄꯪꯇꯛ ꯇꯛꯄ ꯅꯨꯡꯉꯥꯏꯕꯗꯨ ꯅꯨꯡꯉꯥꯏꯃꯟꯕꯒꯤ ꯑꯗꯨꯒ ꯍꯋꯥꯏ ꯆꯥꯔꯁꯨ ꯌꯥꯝ ꯍꯥꯎꯅ ꯆꯥꯔꯒ ꯅꯨꯡꯉꯥꯏꯅ ꯇꯨꯝꯊꯣꯛꯄꯗꯣ ꯍꯣꯏꯒꯤ ꯄꯨꯟꯁꯤꯗ ꯌꯥꯝ ꯐꯔꯝꯕꯅꯦ ꯍꯧꯖꯤꯛꯇꯤ ꯆꯥꯛ
ꯑꯗꯨ ꯃꯤꯃꯤꯒꯤꯁꯤꯡꯁꯨꯗꯤ ꯐꯖꯅ ꯆꯥꯏꯍꯦ ꯑꯗꯨꯨ ꯃꯇꯝꯗꯤ
ꯑ
ꯃꯔꯣ ꯑꯁꯪꯕꯗꯣ ꯍꯥꯎꯔꯒ
ꯎꯝ ꯃꯤꯁꯤꯡꯁꯨ ꯑꯁꯃꯤꯃꯤꯒꯤ ꯃꯁꯂꯥꯒꯨꯝꯕꯗꯣ ꯏꯁꯥꯁꯦ ꯐꯔꯝꯃꯣꯏꯀꯣ ꯍꯧꯗꯤ ꯍꯕ ꯐꯠꯇꯕ ꯉꯥꯛꯇꯅꯦ ꯑꯩꯈꯣꯏ ꯆꯥꯅꯤꯡꯕꯁꯦꯀꯣ
ꯎꯝ ꯎꯝ ꯑꯩꯈꯣꯏꯅ ꯆꯥꯅꯤꯡꯕ ꯑꯩꯈꯣꯏꯒꯤ ꯏꯁꯥꯅ ꯌꯥꯗꯕ ꯑꯩꯈꯣꯏꯒꯤ ꯏꯁꯥꯒꯤ ꯌꯥꯗꯕ
ꯏꯁꯥꯒꯤ ꯌꯥꯗꯕꯗꯣ ꯍꯦꯟꯅ ꯆꯥꯅꯤꯡꯕ ꯃꯤꯑꯣꯏꯕꯅ
ꯀꯔꯤ ꯇꯧꯔꯅꯤ
ꯄꯥꯏ ꯂꯩꯇꯦ
ꯍ ꯀ꯭ꯔꯤꯁꯃꯁ ꯑ ꯀꯣꯏꯅꯣ ꯑꯣ ꯗꯤꯁꯦꯝꯕꯔꯗꯗꯤ ꯍꯧꯖꯤꯛꯀꯥꯟꯗꯤ ꯆꯠꯃꯤꯟꯅꯁꯦ ꯁꯦꯀ ꯍꯦꯟ ꯋꯥꯔꯁꯨꯁ ꯁꯣꯄꯤꯡ ꯑ ꯑꯁꯦꯡꯕ ꯆꯠꯃꯤꯟꯅ ꯑꯁꯦ
ꯍꯣꯏ ꯆꯠꯃꯤꯟꯅꯁꯦ
ꯀꯨꯏꯈ꯭ꯔꯦꯍꯦ ꯆꯠꯃꯤꯟꯅꯠꯇꯕꯁꯦ
ꯎꯝ ꯌꯥꯝ ꯀꯨꯏꯔꯦ ꯆꯠꯃꯤꯟꯅꯗꯕꯁꯦ
ꯗꯤꯁꯦꯝꯕꯔꯁꯨ ꯑꯃꯨꯛ ꯌꯥꯎꯒꯗꯧꯔꯦ ꯌꯥꯗꯣꯔꯦ ꯌꯥꯝꯊꯣꯛꯑꯦ ꯅꯨꯄꯤꯁꯤ ꯌꯥꯝ ꯊꯨꯅ ꯆꯕ
ꯆꯍꯤꯁꯨ ꯌꯥꯝ ꯊꯣꯛꯑꯦ ꯑꯩ ꯊꯥꯁꯨ ꯌꯥꯝ ꯊꯨꯅ ꯆꯠꯈ꯭ꯔꯦ ꯅꯨꯃꯤꯠꯁꯨ ꯌꯥꯝ ꯊꯨꯅ ꯆꯠꯈ꯭ꯔꯦ
ꯍꯌꯦꯡꯗꯤ ꯑꯗꯨꯝ ꯂꯩꯒꯅꯤꯀꯣ ꯌꯨꯝꯗ
ꯑꯁ ꯑꯗꯨꯝ ꯂꯩꯕ ꯇꯥꯔꯦ ꯍꯣꯏ ꯎꯄꯥꯏ ꯂꯩꯇꯦ
ꯑꯩꯁꯨ ꯗꯤꯁꯄ꯭ꯂꯦꯗꯤ ꯑꯗꯨꯝ ꯂꯩꯔꯅꯤ ꯌꯨꯝꯗ ꯑꯗꯨꯝ ꯂꯩꯔꯅꯤ ꯑꯗꯨꯕꯨ
ꯅꯁꯨꯋꯗ ꯅ ꯁꯦꯝꯦꯡꯕ ꯂꯥꯛ ꯇꯣꯏꯔꯥ
ꯅꯦꯛꯁ ꯋꯤꯛꯗ ꯑꯁꯤ ꯃꯣꯏꯒꯤ ꯂꯧ ꯆꯠꯁꯦ ꯍꯥꯏꯔꯗꯤꯀꯣ
ꯎꯝ
ꯆꯠꯄ ꯍꯧꯔꯅꯤ ꯑꯗꯨꯕꯨ ꯅꯠꯇ꯭ꯔ ꯌꯥꯝꯗ꯭ꯔꯗꯤ ꯂꯥꯛꯄ ꯇꯥꯔꯦ
ꯊꯔꯣꯏꯗꯣ ꯍꯨꯟꯕꯤꯔꯛꯑꯣ ꯑꯗꯨꯗꯤ ꯈꯨꯨꯜꯂꯒ ꯆꯥꯛꯑꯣ ꯅꯪ ꯑꯩꯗꯤ ꯆꯥꯕ ꯐꯪꯈ꯭ꯔꯦ
ꯆꯠꯇꯕꯤꯒꯤ ꯑꯩꯁꯨ ꯁꯆꯠ ꯆꯠꯇꯕꯤꯒꯤ ꯑꯁ ꯑꯁꯤꯗꯒꯤꯗꯤ ꯌꯥꯝ ꯀꯩꯅꯣ ꯇꯧꯕ ꯃꯥꯟꯗꯦ ꯑꯗꯨꯕꯨ ꯑꯩꯈꯣꯏ ꯑꯩꯈꯣꯏ ꯈꯨꯟꯗꯅ ꯌꯥꯝꯕ ꯃꯥꯜꯂꯦꯗ ꯃꯣꯏꯒꯤꯗꯤꯁꯨ ꯌꯥꯝꯗꯕꯥ ꯈꯪꯗꯦ
ꯑꯣ ꯑꯗꯨꯒꯤ ꯅꯪ ꯂꯧ ꯆꯠꯇꯣꯏꯔ ꯁꯤꯗ ꯂꯥꯛꯒ ꯆꯠ
ꯅꯠꯇꯦ ꯃꯣꯏꯒꯤꯁꯨ ꯆꯞꯄ ꯇꯥꯕ ꯀꯣ ꯏꯅꯦ ꯈꯣꯏꯒꯤꯀꯣ ꯑꯩꯈꯣꯏꯒꯤ ꯂꯩ ꯅꯣꯏ ꯑꯩꯈꯣꯏꯒ ꯂꯩꯕꯅꯤꯅ ꯍꯧꯖꯤꯛꯇꯤ
ꯑ
ꯎꯞꯄ ꯂꯩꯇ꯭ꯔꯦ ꯑꯗꯨ ꯌꯨꯝꯗ ꯂꯥꯛꯑꯗꯤ ꯍꯧꯧꯔꯒꯦ ꯑꯩ
ꯌꯨꯝꯗ ꯂꯥꯛꯑꯗꯤ ꯄꯥꯎꯗꯣ ꯐꯥꯎꯕꯤꯔꯛꯎꯀꯣ
ꯑꯗ ꯍꯧꯖꯤꯛꯁꯦ ꯍꯧꯖꯤꯛꯁꯦ ꯑꯩꯒꯤ ꯐꯣꯟ ꯈꯔ ꯁꯥꯕꯒꯤ ꯍꯣꯔꯦꯟ ꯑꯃꯨꯛ ꯇꯧꯔꯒꯦꯀꯣ
ꯑꯣ ꯑꯣ ꯍꯣꯏ ꯐꯔꯦ ꯐꯔꯦ ꯑꯗꯨꯗꯤ